ꯇꯥꯔꯕꯣ ꯀꯗꯩꯅꯣ
ꯐꯝꯃꯤꯌꯦ ꯅꯪꯗꯤ ꯀꯩ ꯇꯧꯔꯤꯒꯦ
ꯑꯩꯈꯣꯏꯁꯨ ꯐꯝꯃꯤ ꯏꯅꯥꯎꯅꯨꯄꯤꯅ ꯌꯦꯟꯖꯥꯡ ꯊꯣꯡꯕ ꯌꯦꯡꯉꯤ
ꯗꯤꯌꯥ ꯌꯥꯗꯀꯕꯒꯥꯥꯁꯦ
ꯑꯩꯈꯣꯏꯗꯤ ꯅꯨꯡꯉꯥꯏꯇ꯭ꯔ ꯏꯅꯥꯎꯅ ꯅꯨꯄꯤ ꯂꯩꯕꯈꯩꯁꯦ ꯌꯦꯟ ꯆꯥꯡꯒ ꯊꯣꯡꯉꯦ ꯑꯩꯈꯣꯏ ꯌꯦꯟꯒꯥꯏꯗꯨꯅꯤ ꯅꯪꯗꯤ ꯅꯅꯥꯎꯄꯤ ꯂꯩꯇꯕꯅꯤꯅ ꯆꯥꯛꯑꯣ
ꯆꯥꯛꯑꯦ ꯑꯩꯈꯣꯏꯗꯤ ꯆꯥꯛꯑꯦ ꯏꯅꯥꯎꯅꯨꯄꯤ ꯂꯩꯖꯗꯕꯅꯤꯅ
ꯑꯩꯈꯣꯏ ꯏꯅꯥꯎꯅꯨꯄꯤ ꯑꯅꯤ ꯂꯩꯌꯦ ꯑꯩꯈꯣꯏꯗꯤ ꯌꯥꯝ ꯐꯩꯌꯦ ꯑꯇꯣꯝꯕꯤꯗꯨꯄꯨꯗꯤ ꯈꯨꯂꯛꯄ ꯑꯣꯏꯕ
ꯑꯩꯈꯣꯏꯁꯨ ꯏꯆꯦ ꯑꯅꯤ ꯂꯩꯌꯦ ꯑꯍꯟꯗꯨꯕꯨꯗꯤ ꯄꯨꯔꯥ ꯂꯝꯁꯥꯅꯦ ꯂꯝꯁꯥ
ꯑ ꯑꯩꯈꯣꯏ ꯗꯨꯅ ꯂꯩꯌꯦ ꯑꯩ ꯈꯨꯣꯏꯠꯂꯛ ꯈꯠꯕꯤ ꯑꯇꯣꯝꯕꯤꯅꯦ ꯁꯥꯗꯨꯁꯨ
ꯑꯣ ꯑꯇꯣꯝꯕꯤꯗꯣ ꯃꯣꯏꯅ ꯁꯥꯅꯦ ꯁꯥꯅꯦꯅ ꯀꯟ ꯀꯟꯅ ꯍꯥꯏꯕꯤꯔꯤꯌꯦ ꯇꯣꯝꯕꯤꯒꯤ ꯃꯔꯝ ꯆꯠꯇꯨꯕꯨꯗꯤ ꯑꯩꯅ ꯈꯪꯕꯤꯕ ꯃꯣꯏꯅꯕꯨꯗꯤ ꯈꯪꯗꯕ ꯑꯇꯣꯝꯕꯤꯁꯤꯅ ꯃꯌꯥꯝꯒꯤ ꯊꯕꯛꯁꯦ ꯀꯣꯏ ꯆꯦꯟ ꯆꯦꯟꯈꯩ ꯇꯧꯗꯣꯏꯕ ꯈꯪꯌꯦꯅ ꯑꯗꯨꯗꯨꯒꯅꯦ ꯃꯌꯥꯝ ꯆꯨꯝꯗꯅꯅꯦ ꯁꯥꯅꯦ ꯍꯥꯏꯕꯤꯗꯣꯏꯕ ꯑꯇꯣꯝꯕꯤꯁꯤꯗ ꯃꯣꯏꯅ ꯇꯥꯏꯅꯕꯤꯔꯤꯕ
ꯃꯣꯏꯅ ꯇꯥꯏꯅꯕꯤꯔꯤꯕ ꯎ ꯑꯇꯣꯝꯕꯤꯗ ꯁꯥꯅꯤꯅ ꯇꯥꯏꯅꯕꯤꯔꯤꯕ ꯃꯌꯥꯝꯒꯤ ꯄꯥꯈꯣꯟ ꯆꯠꯂꯒ
ꯆꯠꯄꯁꯤꯅꯅꯦ ꯃꯌꯥꯝꯒꯤ ꯄꯥꯈꯣꯟ ꯃꯌꯥꯝꯒꯤ ꯊꯕꯛ ꯊꯧꯒꯏ ꯄꯨꯝꯅꯃꯛ ꯃꯥꯒꯤ ꯃꯀꯣꯛꯁꯤꯗ ꯊꯥꯡꯒꯠꯍꯜꯂꯒ ꯆꯠꯍꯟꯗꯣꯏꯕ ꯑꯗꯨꯒ ꯁꯥ ꯁꯥꯏ ꯑꯉꯛꯄꯅꯦ ꯃꯃꯥ ꯃꯄꯥꯅꯤꯅ ꯀꯔꯝꯕ ꯃꯃꯥ ꯃꯄꯥꯅꯣꯗꯨꯀꯣꯊꯣꯏꯁꯈꯤꯗꯨ ꯂꯩꯃꯦ ꯇꯨꯕꯨꯇꯨꯀꯠꯖꯩ ꯑꯩꯗꯤ ꯈꯜꯂꯨꯕꯗ
ꯆꯨꯝꯃꯦ
ꯑ ꯆꯥꯏꯁꯤ ꯀꯧꯗ ꯑꯣ ꯑꯩꯈꯣꯏꯁꯨ ꯏꯆꯦ ꯑꯅꯤ ꯂꯩꯕꯗꯨꯅꯅꯦ ꯏꯆꯦ ꯌꯥꯏ ꯃꯗꯨꯅ ꯆꯥꯛ ꯊꯣꯡꯍꯧꯔꯤꯌꯦ ꯑ ꯏꯆꯦ ꯑꯍꯟꯗꯨꯕꯨꯗꯤ ꯂꯝꯁꯥꯅꯤꯅ ꯃꯥꯕꯨꯗꯤ ꯎꯝ ꯏꯆꯦ ꯑꯍꯟꯗꯨꯗꯤ ꯁꯥꯅꯤꯅ ꯃꯥꯗꯤ ꯀꯥꯏ ꯀꯥꯏꯗꯅꯣ ꯂꯩꯔꯝꯒꯤꯅꯤ
ꯑꯣ
ꯂꯩꯀꯥꯏ ꯊꯨꯡꯕꯤ ꯂꯩꯀꯥꯏ ꯊꯨꯡꯕꯤ
ꯅꯣꯏ ꯅꯆꯦ ꯑꯍꯟꯗꯨꯗꯤ ꯅꯣꯏ ꯃꯄꯥꯟ ꯊꯣꯛꯄ ꯇꯟꯗꯅ ꯇꯂꯞꯄꯥꯎ ꯆꯥꯗ꯭ꯔꯗꯥꯏꯅꯦ
ꯀꯅꯥꯅ ꯃꯊꯤꯕꯣꯡ ꯂꯥꯛꯕ꯭ꯔꯖꯥꯠꯅꯦꯌꯦ ꯃꯊꯤꯕꯣꯡꯗ ꯍꯣꯠꯅꯕꯗ ꯉꯣ ꯃꯌꯥꯡ ꯀꯪꯗ ꯉꯝꯗ꯭ꯔꯤꯅꯤ ꯀꯩꯗꯧꯔꯒꯦ
ꯎꯝ ꯀꯪꯒꯅꯤ ꯀꯨꯏꯔꯔꯣꯏ ꯍꯣꯠꯅꯕ ꯌꯥꯝ ꯀꯥꯜꯂꯤ ꯅꯣꯏ ꯅꯁꯦ ꯑꯍꯟꯗꯣ
ꯎꯝ ꯇꯥꯕꯗ ꯋꯥꯁꯜꯂꯛꯑꯕ ꯃꯥ ꯃꯁꯛ ꯃꯇꯧ ꯐꯖꯩꯍꯦ ꯀꯩꯗꯧꯔꯨꯅꯤ ꯑꯩꯉꯣꯟꯗꯒꯤ ꯍꯦꯟꯒꯗꯕꯁꯨ ꯂꯩꯇꯦ ꯃꯅꯥꯎ ꯅꯨꯄꯤ ꯌꯥꯢꯃ ꯗꯨꯗꯤꯅꯦ ꯃꯅꯥꯎ ꯅꯨꯄꯤ ꯌꯥꯏ ꯃꯗꯨꯗꯤꯅꯦ ꯃꯁꯛ ꯐꯖꯈ꯭ꯔꯖꯥꯠꯅꯤ ꯈꯪꯉꯦꯗꯅ ꯃꯃꯤꯠ ꯃꯅꯥ ꯑꯦꯅꯥ ꯇꯣꯃꯤ ꯈꯨꯆꯨꯝ ꯑꯃ ꯀꯨꯆꯨꯕꯨꯗꯤ ꯈꯤꯇꯪ ꯂꯩꯁꯜꯂꯤ ꯑꯗꯨ ꯑꯣꯢꯔꯁꯨ ꯐꯖꯈ꯭ꯔꯦ ꯐꯖꯈ꯭ꯔꯦ
ꯑꯗꯣ ꯑꯌꯥꯏꯃꯗꯣ
ꯑꯇꯣꯝꯕꯤꯗꯣ
ꯎꯝ ꯑꯣꯍꯣ ꯑꯇꯣꯝꯕꯤꯗꯣ ꯃꯁꯛ ꯌꯥꯝ ꯐꯖꯩꯌꯦꯕ ꯑꯦꯅꯥꯇꯣꯝꯃꯤꯒ ꯌꯥꯝ ꯆꯨꯝꯃꯦꯕ ꯃꯃꯤꯠ ꯃꯅꯥꯒꯗꯣ
ꯆꯨꯝꯒ꯭ꯔꯖꯥꯠꯅꯤ ꯃꯃꯤꯠ ꯃꯅꯥꯒꯖꯤꯅꯅꯦ ꯑꯥꯁ ꯁꯥꯖꯤ ꯃꯤꯠꯇ ꯇꯥꯀꯨꯞ ꯇꯥꯀꯨꯞ ꯅꯪꯕꯨꯗꯤ ꯅꯃꯤꯠ ꯁꯣꯏꯅꯥꯏꯕꯅꯤꯅ ꯈꯪꯉꯔꯣꯏꯌꯦ ꯃꯥꯕꯨꯗꯤ ꯃꯃꯤꯠ ꯁꯣꯏꯅꯥꯏꯗꯕ
ꯍꯥ ꯍꯥ ꯑꯗꯨꯗꯤ ꯑꯍꯥꯜ ꯑꯩꯅ ꯃꯤꯠ ꯁꯣꯏꯅꯥꯏꯔꯗꯤ ꯅꯣꯏ ꯅꯆꯦ ꯌꯥꯢꯃꯗꯨꯁꯨ ꯃꯃꯤꯠ ꯁꯣꯏꯅꯔꯝꯃꯅꯤ ꯈꯪꯉꯦ
ꯃꯤꯠ ꯁꯣꯏꯅꯥꯏꯕꯗꯤ ꯐꯖꯕ ꯈꯪꯗꯕꯗꯣ ꯑꯗꯨꯕꯨ ꯃꯤꯠ ꯁꯣꯏꯅꯥꯏꯕ ꯀꯧꯢ ꯃꯤꯠ ꯃꯤꯠ ꯁꯖꯔꯤ ꯇꯧꯕꯗꯣ ꯈꯛꯇꯅ ꯅꯠꯇꯦꯌꯦ
ꯆꯨꯝꯃꯦ ꯆꯨꯝꯃꯦ ꯆꯥꯔꯖꯔ ꯂꯩꯇꯕꯒꯅꯦ ꯕꯦꯇ꯭ꯔꯤꯒ ꯑꯝꯇ ꯌꯥꯎꯗꯦ
ꯆꯥꯔꯖꯔꯁꯨ ꯑꯃꯨꯛ ꯂꯩꯔꯝꯗ꯭ꯔꯕ꯭ꯔ
ꯎꯝ
ꯀꯔꯝꯕ ꯑꯣꯜꯂꯛꯈꯤꯅꯕꯨ ꯄꯨꯈ꯭ꯔꯤꯕꯅꯣ ꯑ ꯃꯥꯊꯥꯅ ꯃꯊꯥ ꯁꯥꯕꯅꯦ ꯑ ꯄꯦꯁꯥꯥꯅꯤꯅꯦ ꯑꯗꯨꯗꯤ ꯃꯊꯥ ꯌꯥꯝ ꯁꯥꯏꯗ ꯃꯊꯥ ꯌꯥꯝ ꯁꯥꯏꯗ ꯏꯂꯚꯦꯟ ꯑꯗꯨꯗꯨꯁꯨ ꯀꯝꯄ꯭ꯂꯤꯠ ꯑꯣꯏꯗꯕꯤ ꯏꯂꯚꯦꯟ ꯑꯃ
ꯎꯝ ꯎꯝ ꯃꯣꯏ ꯑꯩ ꯑꯅꯤꯔꯛ ꯑꯃꯒ ꯇꯧꯔꯛꯑꯒꯦ ꯑꯗꯨꯒ ꯅꯪ ꯃꯉꯥꯔꯛ ꯇꯧꯔꯣ ꯑꯩꯉꯣꯟꯗ
ꯅꯪ ꯁꯨꯖꯟꯒꯔꯗꯤ ꯇꯧꯔꯛ ꯌꯥꯔꯔꯣꯏꯌꯦ ꯑꯉꯥꯎꯕꯤ
ꯑꯣ ꯃꯈꯥ
ꯀꯥꯎ ꯑꯩ ꯈꯔ ꯌꯥꯝꯃꯨꯕꯒ ꯌꯥꯔꯦ
ꯐꯔꯦ ꯐꯔꯦ ꯆꯥꯛ ꯏꯁꯤꯡ ꯎꯅꯒꯗꯕ ꯀꯌꯥꯝ ꯋꯥꯠꯄꯤꯔꯤꯕꯒꯦ
ꯆꯥꯛꯇꯣ ꯆꯥꯛꯄꯨꯗꯤ ꯂꯣꯏꯕ ꯀꯨꯏꯔꯕ ꯏꯟꯖꯥꯡꯗꯨꯗꯤ ꯂꯣꯏꯍꯧꯗꯕ ꯅꯅꯥꯎ ꯅꯨꯄꯤ ꯑꯇꯣꯝꯕꯤꯗꯨꯗꯤ ꯁꯥꯅꯤꯅ ꯃꯆꯦ ꯌꯥꯏꯕꯗꯣ ꯑꯃꯨꯛ ꯊꯤꯜꯂꯨꯔꯅꯤ ꯍꯥꯏꯅꯦ ꯑꯗꯨꯁꯨ ꯃꯌꯥꯝꯒꯤ ꯄꯥꯈꯣꯟꯗ
ꯎꯝ ꯅꯣꯡꯂꯛꯁꯤꯗ
ꯑꯣꯁꯥꯗꯤ ꯃꯤꯡꯂꯣꯏꯕꯤ ꯑꯃꯅꯤ ꯈꯟꯗꯦꯌꯦ ꯃꯣꯏ ꯃꯌꯥꯝꯒꯤ ꯄꯤꯅꯤꯉꯥꯏ ꯇꯧꯕꯗ
ꯐꯩꯌꯦ ꯐꯩꯌꯦ
ꯆ
ꯎꯇꯤꯗꯤ ꯊꯣꯡꯕ ꯂꯣꯏꯔꯦ ꯈꯦꯖꯤ ꯇꯧꯅꯤ ꯍꯥꯏꯕꯅꯤ ꯈꯦꯖꯤꯗꯨꯅ ꯇꯧꯗꯣꯏꯔꯥ ꯇꯧꯔꯣꯏꯗꯣꯏꯔꯥ ꯈꯪꯗꯦ
ꯑꯩꯈꯣꯏꯗꯤ ꯏꯁꯥꯅ ꯊꯣꯡꯖꯕ ꯆꯥꯛꯇꯣꯡ ꯆꯥꯖꯔꯒ ꯆꯠꯖꯔꯀꯦ
ꯐꯔꯦ ꯐꯔꯦ ꯆꯠꯕꯤꯔꯣ ꯆꯠꯕꯤꯔꯣ
ꯅꯁꯛꯁꯤꯡꯗꯣ ꯌꯦꯡꯅꯤꯡꯗ꯭ꯔꯦ
ꯅꯪꯁꯨ ꯌꯦꯡꯅꯤꯡꯗꯦ
ꯅꯪꯅ ꯍꯦꯟꯅ ꯌꯦꯡꯇꯦ
ꯃꯤꯠ ꯌꯥꯝ ꯅꯥꯏ
ꯔꯥꯁꯤ ꯌꯥꯝ ꯀꯪꯉꯤꯗ ꯑꯑꯣꯏꯕ
ꯄꯨꯅꯃꯤꯒꯤꯅꯦ
ꯀꯔꯝꯕ ꯃꯃꯥ ꯃꯄꯥꯅꯣ ꯈꯪꯗꯦꯃꯤ ꯑꯁꯨ ꯔꯥꯁꯤ ꯀꯪꯕ ꯃꯆꯥ ꯑꯃ ꯁꯤꯗꯥ ꯇꯝꯃꯤꯁꯤꯕꫭ
ꯋꯥꯔꯤ ꯑꯃ ꯂꯤꯒꯦ ꯇꯥꯎ ꯑꯗꯨꯗꯒꯤ ꯁꯤꯡꯗꯣ ꯍꯥꯞꯄꯨꯅꯨ ꯑ ꯏꯕ ꯎꯝ ꯑꯁꯤꯒꯤ ꯀꯔꯤ ꯀꯔꯤ ꯀꯔꯤ ꯋꯥꯔꯤꯒꯤ ꯑꯣꯖꯥ ꯃꯍꯟꯇ ꯍꯥꯏꯔꯛꯑꯣ
ꯑꯣ ꯋꯥꯔꯤꯒꯤ ꯑꯣꯖꯥ ꯍꫭ ꯑꯣꯖꯥ ꯑ ꯑꯣꯖꯥꯅꯤꯀꯣ ꯁꯣꯝꯁꯦ ꯑꯣꯖꯥꯅꯤꯀꯣ ꯑꯣꯖꯥ
ꯎꯝ
ꯑꯣ ꯑꯣꯖꯥꯎ
ꯍꯥꯎ
ꯑꯦꯁ ꯃꯊꯥ ꯁꯥꯏ ꯃꯊꯥ ꯁꯥꯏ ꯍꯥꯥ
ꯋꯥꯔꯤ ꯑꯃ ꯂꯤꯕꯤꯒꯦ ꯑꯗꯨꯒꯤ ꯁꯤ ꯆꯤꯡꯗꯣ ꯂꯧꯊꯣꯛꯎ ꯃꯤꯒꯤꯔꯤ
ꯉꯔꯡꯒꯤ ꯑꯆꯥꯄꯥꯠꯇꯨꯕꯣ ꯍꯥꯎꯕꯔꯣ
ꯈꯪꯗꯦꯗ ꯃꯤꯠꯇ ꯅꯝꯕꯕꯧ ꯀꯣꯟꯅꯗꯝꯅꯤꯅ ꯃꯍꯥꯎꯒ ꯂꯧꯕꯝ ꯈꯪꯍꯧꯗꯦꯗ ꯑꯩꯗꯤ
ꯑꯗꯨꯗꯨꯗꯕꯨ ꯅꯌꯥ ꯀꯪꯉꯛꯈꯤꯅꯤ ꯐꯤꯒꯔꯒꯥ ꯇꯥꯊꯣꯔꯛꯇꯅꯀꯣ
ꯑꯣ ꯑꯗꯨꯅꯕꯨ ꯈꯣꯏꯁꯨ ꯈꯤꯇꯪ ꯆꯥꯥꯁꯜꯂꯨꯨꯔꯃꯤꯅ ꯍꯜꯂꯛ ꯌꯨꯝꯗ ꯆꯥꯛ ꯆꯥꯗꯦ
ꯇꯧꯁꯤꯟꯅꯕꯤ ꯇꯧꯁꯤꯟꯅꯕꯤ ꯇꯧꯁꯤꯟꯅꯕꯤ ꯇꯥꯠ ꯄꯥꯠ ꯇꯥꯠ ꯄꯥꯠ
ꯅꯪꯒꯤ ꯆꯥꯖꯔ ꯂꯩꯇꯔꯕꯣ
ꯄꯟꯗꯦꯗ ꯆꯥꯔꯖꯔꯒ ꯀꯥꯏ ꯀꯥꯢ ꯂꯤꯒꯤ
ꯎꯝ ꯅꯄꯣꯠꯁꯤꯡꯗꯣ ꯈꯔ ꯈꯔ ꯁꯤꯖꯤꯟꯅꯕ ꯇꯝꯃꯨꯅꯦ
ꯃꯤ ꯄꯣꯠꯇ ꯁꯨꯝ ꯁꯨꯝ ꯂꯥꯡꯒꯦ ꯂꯥꯡꯒꯦ ꯇꯧ ꯂꯩꯗꯨꯕꯨ ꯃꯥꯏꯗꯨ ꯏꯀꯥꯏꯗ꯭ꯔꯣ ꯢꯕꯦꯝ
ꯅꯣꯡꯖꯤꯗꯤ ꯀꯩꯅꯣ ꯇꯧꯖꯤꯕꯣ ꯌꯥꯝ ꯇꯨꯀꯠꯆꯩꯗ ꯑꯁꯦꯡꯕ
ꯇꯤꯟꯗꯣ ꯑꯝꯇꯥ ꯊꯨꯢ ꯂꯥꯎ ꯁꯤꯆꯟ
ꯈꯨꯃꯥꯗꯣ ꯆꯥꯛ ꯆꯥꯗꯕꯤ ꯂꯕꯨꯛ ꯆꯠꯈ꯭ꯔꯕꯣ ꯈꯪꯗꯦꯅꯦ
ꯆꯠꯂꯝ ꯈꯤꯔꯣꯏ ꯋꯥꯠꯂꯤ ꯋꯥꯠꯂꯤ ꯆꯠꯇꯧꯕ
ꯄꯨꯡꯗꯤ ꯇꯔꯥ ꯇꯥꯔꯦꯅꯦ
ꯎꯝ ꯇꯧꯔ ꯇꯧꯔ ꯀꯦ ꯇꯧꯔꯛ ꯀꯦ
ꯀꯔꯤꯅꯣꯕꯥ ꯁꯤꯕꯨ
ꯍꯩꯕ꯭ꯔꯥ
ꯀꯔꯤꯅꯣ ꯈꯪꯗꯦ ꯀꯔꯤꯅꯣ ꯈꯪꯗꯦ ꯏꯁꯤꯡꯅ ꯖꯣꯔ ꯂꯥꯎꯅ ꯍꯩꯖꯤꯟꯕ
ꯍꫭꯏ ꯃꯥ ꯈꯪꯉꯦ ꯀꯔꯤꯅꯣ ꯅꯦꯍꯦ ꯈꯪꯄ꯭ꯔꯦꯛ ꯈꯪꯉꯦ ꯍꯥꯏꯕꯅꯤꯗ
ꯊꯪꯕꯅꯦ ꯈꯪꯕꯅꯦ
ꯈꯪꯉꯦꯕ
ꯑꯁ ꯀꯩꯅꯣꯗꯣ ꯋꯥꯔꯤ ꯁꯤꯡꯒꯥꯔꯩ ꯈꯣꯡꯒꯨꯟꯗꯣ ꯑꯃꯨꯛ ꯂꯦꯞꯄꯨꯔꯝꯅꯦ ꯑꯃꯨꯛ ꯍꯥꯞꯄꯛꯑꯦꯅꯦ
ꯍꯥꯄꯛꯑꯕꯅꯦ ꯉꯔꯥꯡ ꯅꯍꯥꯟ ꯂ ꯀꯩꯅꯣꯝꯃ
ꯐꯔꯖꯥꯕꯅꯤ ꯌꯥꯝꯅ
ꯑꯩꯈꯣꯏꯗꯤ ꯋꯥꯔꯤꯖꯤ ꯄꯨꯡꯂꯣꯏ ꯂꯣꯏꯔꯀꯥꯟꯗ ꯑꯣꯏꯅꯥ ꯇꯥꯔꯅꯤ
ꯑꯗꯨꯅꯗꯤ ꯐꯝꯅꯦ ꯉꯥꯏꯕ ꯌꯥꯝ ꯋꯥꯃꯦ ꯈꯣꯏꯗꯧ ꯁꯥꯎꯒꯠꯄꯅꯦ ꯑꯗꯣ ꯉꯥꯏꯕꯩ ꯅꯨꯡꯉꯥꯏꯕ ꯑꯝꯖꯨ ꯂꯩ
ꯀꯗꯧꯉꯩ ꯍꯥꯄꯛꯇꯣꯏꯅꯣ ꯀꯩꯗꯧꯉꯩ ꯍꯥꯞꯄꯛꯇꯣꯏꯅꯣꯅ
ꯉꯥꯏꯖꯅꯤꯡꯗꯦ ꯉꯥꯏꯔ ꯉꯥꯏꯔ ꯈꯣꯌꯗꯧ ꯁꯧꯒꯠꯄ ꯍꯦꯜꯂꯤ꯫
ꯄꯦꯟꯖꯔꯦ ꯄꯦꯟꯖꯥꯔꯦ ꯉꯥꯏꯖꯅꯤꯡꯗ꯭ꯔꯦ ꯉꯖꯅꯤꯡꯗꯔꯦ
ꯏꯁꯧ ꯂꯥꯡꯕ ꯌꯥꯝ ꯍꯩ ꯎꯝ
ꯃꯃꯥꯡꯒꯤꯗꯣ ꯐꯣꯟ ꯇꯧꯔꯥꯛꯑꯦ
ꯎꯝ
ꯃꯃꯥꯡꯒꯤ ꯑ
ꯃꯅꯥꯎꯄꯤꯔꯣ ꯑꯍꯜꯂꯣ
ꯍꯟ
ꯍꯝ
ꯑꯍꯟ
ꯎꯝ ꯀꯩ ꯍꯥꯏꯕ ꯑꯣ ꯃꯥꯏꯖꯨ ꯂꯥꯛꯑꯝꯒꯅꯤ ꯑꯗꯨꯗꯨꯅꯅꯦ
ꯁꯤ ꯂꯣꯏꯔꯒ ꯇꯧꯔꯒ ꯍꯪꯉꯨ
ꯎꯝ
ꯎꯝ ꯉꯁꯤꯗꯤ ꯅꯣꯏ ꯃꯌꯥꯝꯒꯤ ꯐꯣꯟ ꯑꯣꯛꯅꯕ ꯑꯣꯏꯅ ꯂꯩꯕ ꯇꯥꯔꯦꯅꯦ
ꯍꯣꯏ
ꯅꯠꯇꯔꯤꯗꯤ ꯌꯥꯔꯔꯣꯏ ꯈꯪꯉꯦ
ꯎꯝ
ꯑꯗꯣ ꯑꯃꯨꯛ ꯈꯛꯇꯪꯗꯤ ꯇꯧꯔꯛꯀꯦꯍꯦ ꯑꯩ ꯑꯃꯗꯤ ꯈꯥꯛꯑ ꯊꯝꯒꯦꯕ ꯉꯁꯤ ꯅꯨꯃꯤꯠꯇꯅꯦ
ꯎꯝ
ꯂꯣꯏꯅꯃꯛ ꯂꯣꯏꯁꯤꯜꯂꯣ
ꯂꯣꯏ ꯉꯝꯃꯣꯏꯌꯦ
ꯇ꯭ꯋꯦꯟꯇꯤ ꯋꯥꯟꯗꯤ ꯁꯨꯍꯜꯂꯣ
ꯎꯝ
ꯅꯦꯠ ꯌꯥꯔꯤꯉꯩꯗꯨꯗ ꯅꯦꯠ ꯌꯥꯗ꯭ꯔꯗꯤ ꯑꯃꯨꯛ ꯌꯥꯔꯣꯏ
ꯎꯝ
ꯎꯝ ꯃꯃꯥꯡꯒꯤꯗꯣ ꯍꯥꯟꯅ ꯇꯧꯔꯒ ꯀꯩ ꯍꯥꯏꯅꯣ